ꯇꯥꯕ꯭ꯔꯣ
ꯇꯥꯏꯌꯦ
ꯏꯁꯁ ꯇꯥꯏꯌꯦ ꯇꯥꯏꯌꯦ ꯇꯥꯏꯌꯦ ꯅꯪ ꯈꯣꯟꯖꯦꯜ ꯈꯨꯀꯟꯗꯣ ꯅꯥꯀꯣꯡ ꯄꯣꯛꯈꯥꯏꯒꯩ ꯇꯧꯋꯦ
ꯀꯤꯕ
ꯍꯤ ꯀꯔꯤ ꯎꯕ꯭ꯔ ꯍꯥꯏ
ꯉꯁꯥꯏꯒꯤꯗ ꯍꯥ
ꯉꯁꯥꯏꯒꯤꯗꯣ ꯉꯁꯤꯒꯤ ꯀꯔꯤ ꯎ ꯉꯁꯤ ꯀꯔꯤ ꯎꯕ꯭ꯔ ꯍꯥꯏꯕ
ꯑꯣ ꯃꯤ ꯃꯤ ꯎꯌꯦ ꯃꯤ ꯎꯌꯦ ꯑꯗꯨꯒ ꯅꯥꯄꯤꯁꯤꯡ
ꯑꯦꯁ ꯅꯥꯄꯤ ꯃꯤ ꯑꯁꯤ ꯑꯅꯤ ꯈꯛꯇꯪ ꯗꯨꯀꯥꯟ ꯒꯥꯔꯤ ꯒꯥꯔꯤ ꯀꯌꯥꯔꯣ ꯑꯉꯥꯡ ꯒꯥꯔꯤꯗꯣ ꯀꯌꯥꯔꯣ
ꯒꯥꯔꯤ ꯑꯆꯧꯕꯁꯨ ꯑꯄꯤꯛꯄꯁꯨ ꯑꯁ
ꯑꯁ ꯑꯩ ꯅꯝꯕꯔꯗ ꯈꯪꯍꯧꯔꯗꯤ ꯅꯪ ꯄꯤꯕ ꯌꯥꯕ ꯑꯁ ꯒꯥꯔꯤ ꯒꯥꯔꯤꯗꯣ ꯑꯩꯒꯤꯅꯦ
ꯍꯧꯖꯤꯛꯁꯦ ꯅꯨꯡꯁꯤꯠ ꯁꯤꯠꯄꯒꯤꯀꯣ
ꯎꯝ ꯀꯩꯗꯧꯋꯦ ꯍꯥꯏꯕ ꯅꯨꯡꯁꯤꯠ ꯁꯤꯠꯄꯒꯤ ꯅꯪ ꯅꯆꯥꯕꯨ ꯅꯨꯡꯁꯤ ꯍꯥꯏꯕ ꯅꯪ ꯅꯆꯥꯗꯣ ꯀ꯭ꯂꯥꯁ ꯀꯌꯥ ꯀꯥꯕ ꯍꯧꯔꯕ꯭ꯔ ꯍꯟꯗꯛꯀꯤ
ꯑꯩ ꯏꯆꯥꯗꯨꯔꯣ ꯑꯗꯨꯗꯤ
ꯢꯁꯀ꯭ꯨꯜ ꯀꯥꯕ ꯍꯧꯗ꯭ꯔꯤ
ꯍꯧꯔꯦ
ꯀꯂ꯭ꯥꯁ ꯀꯌꯥ ꯀꯥꯔꯦ ꯑꯗꯨꯗꯤ
ꯑꯍꯨꯝ
ꯁꯦꯁ ꯃꯤ ꯃꯆꯥꯗꯤ ꯑꯉꯥꯡꯒ ꯂꯩꯔꯗꯅ ꯑꯍꯨꯝꯒ ꯀꯥꯔ ꯂꯩꯔꯦꯀꯣ ꯑꯁ ꯌꯥꯝ ꯅꯨꯡꯉꯥꯏꯌꯦꯀꯣ
ꯏꯁꯨꯅꯦ ꯑꯍꯨꯝ ꯑꯍꯨꯝ ꯀꯥꯕꯗꯣ
ꯑꯩꯁꯨ ꯍꯌꯦꯡ ꯑꯩꯁꯨ ꯑꯩ ꯑꯉꯥꯡ ꯀ꯭ꯂꯥꯁ ꯑꯦꯠ ꯀꯥꯍꯜꯂꯅꯤ ꯍꯌꯦꯡꯗꯤ
ꯑꯣ ꯅꯪꯒꯤꯗꯤ ꯍꯦꯛꯇ ꯍꯦꯛꯇ ꯀ꯭ꯂꯥꯁ ꯑꯦꯠ ꯀꯥꯕ꯭ꯔ
ꯑꯩꯁ ꯗꯔꯀꯥꯔ ꯇꯥꯗꯦ ꯑꯗꯨꯝ ꯀꯥꯍꯟꯒꯅꯤ ꯑꯩꯗꯤ ꯀꯔꯤꯅꯣ ꯃꯥ ꯆꯠꯄ ꯉꯝꯗ꯭ꯔꯤ ꯎꯝ ꯃꯥ ꯆꯠꯄ ꯉꯝꯗ꯭ꯔꯗꯤ ꯃꯥ ꯑꯦꯛꯖꯥꯝ ꯊꯥꯕ ꯉꯝꯗ꯭ꯔꯗꯤ ꯑꯩ ꯊꯥ ꯆꯠꯂ ꯂꯣꯏꯔꯦ ꯑꯗꯨꯕꯨꯗꯤ
ꯑꯣ ꯑꯣ ꯑꯁꯤꯅ ꯐꯩꯌꯦꯅ ꯍꯣꯏ ꯅꯪ ꯉꯁꯤ ꯀꯔꯤ ꯇꯧꯔꯒ ꯂꯩꯕ꯭ꯔ
ꯐꯥꯒꯤ ꯖꯨꯒꯥꯏ ꯉꯥꯛꯇꯪ ꯉꯥꯡꯉꯖꯨ ꯐꯥꯒꯤ ꯖꯨꯒꯥꯏ ꯈꯇꯪ ꯇꯧꯅꯤꯡꯉꯤ
ꯍꯥꯥ
ꯐꯥꯒꯤ ꯖꯨꯒꯥꯏ ꯉꯥꯛꯇꯪ ꯇꯧꯕꯗꯣ ꯐꯥꯒꯤ ꯖꯨꯒꯥꯏ ꯉꯥꯛꯇꯪ ꯍꯥꯏꯅꯤꯡꯉꯦ ꯍꯥꯏꯕ
ꯑꯥ
ꯂꯧ ꯆꯠꯂꯦ ꯉꯁꯤ
ꯑꯥ
ꯑꯩꯗꯤ ꯅꯨꯡꯇꯤꯒꯤ ꯂꯧ ꯆꯠꯂꯦꯗ ꯑꯁ ꯂꯧ ꯃꯇꯝꯅꯤꯅ
ꯑꯥ ꯅꯨꯡꯉꯥꯏꯔꯝꯅꯤ ꯍꯨꯖꯤꯛꯀꯥꯟ ꯊꯥꯕꯤ ꯊꯕꯤ ꯎꯝ ꯈꯣꯏ ꯆꯤꯡꯒꯤ ꯊꯕꯤꯗꯣ ꯑꯗꯨꯅ ꯍꯥꯎꯗ꯭ꯔꯣ
ꯈꯦꯠꯂꯤꯁ ꯆꯥꯕ ꯐꯪꯗꯦꯍꯦ ꯑꯗꯨꯗꯤ ꯑꯩꯈꯣꯏꯔꯣꯝꯗ
ꯑꯥ ꯅꯪ ꯈꯦꯍꯦ
ꯈꯣꯏ ꯁꯤꯡꯒꯤ ꯂꯧꯅꯦ ꯑꯩꯈꯣꯏꯗꯣ
ꯎꯝ ꯑꯗꯨꯗ ꯍꯥꯞꯄꯦꯟ ꯑꯗꯨꯗ ꯊꯝꯃꯦꯅ ꯆꯤꯡꯒꯤ ꯂꯧꯗꯨꯗ
ꯎꯝ
ꯊꯝꯃꯒꯥ ꯑꯁ ꯍꯧꯖꯤꯛ ꯃꯇꯝ ꯑꯣꯏꯅꯤꯅ ꯍꯧꯖꯤꯛ ꯅꯨꯡꯁꯥ ꯁꯥꯔꯤꯉꯩꯗ ꯑꯗꯨꯗꯣ ꯆꯥꯔꯒ ꯅꯨꯡꯁꯤꯠ ꯁꯤꯠꯄꯗꯣ ꯍꯦ ꯅꯨꯡꯁꯤꯠ ꯁꯤꯠꯂꯛꯑꯗꯤ ꯑꯁ ꯅꯨꯡꯁꯤꯕꯅꯦ ꯑꯦ
ꯏꯁ ꯅꯨꯡꯁꯤ ꯋꯥꯔꯤꯒ ꯁꯥꯅꯤꯡ
ꯍꯦ ꯆꯥꯛꯍꯥꯎꯁꯨ ꯍꯥꯞꯄ꯭ꯔꯥ
ꯆꯥꯛꯍꯥꯎ ꯍꯥꯞꯇꯦ ꯈꯣꯏ ꯀꯩꯅꯣ ꯏꯁꯤꯡ ꯏꯁꯤꯡꯒꯤ ꯂꯧ ꯇꯝꯄꯥꯛꯀꯤ ꯂꯧꯗꯣ ꯑꯣꯏꯕꯒꯤ
ꯑꯣ
ꯑꯗꯨ ꯂꯤꯡ ꯁꯤꯡꯒꯤ ꯊꯕꯤꯁꯨ ꯆꯥꯕ ꯐꯪꯗꯦ
ꯑꯣ
ꯊꯥꯔꯁꯨ ꯐꯠꯇꯦ ꯑꯩꯈꯣꯏꯔꯣꯝꯗꯗꯤ
ꯗꯨ ꯎꯝ ꯆꯨꯖꯥꯛꯇꯤ ꯍꯥꯞꯄ ꯌꯥꯏꯌꯦꯅ
ꯆꯨꯖꯥꯛꯇꯤ ꯃꯠꯃꯇꯦ ꯊꯝꯐꯝ ꯈꯣꯏ ꯂꯧ ꯗꯣ ꯑꯗꯨꯃꯥꯏꯅ ꯇꯧꯗꯦ ꯍꯥꯏꯔꯒ ꯁꯦꯡꯕꯒꯤꯅꯦ ꯑꯩꯅ ꯍꯥꯏꯔꯤꯁꯦ
ꯍꯥꯞꯄꯣ ꯍꯥꯞꯄꯣ ꯍꯥꯞꯄꯣ ꯑꯗꯨ ꯃꯥꯒꯤ ꯃꯇꯥꯏꯗ
ꯃꯥꯒꯤ ꯃꯇꯥꯏꯗ ꯑꯩꯈꯣꯏ ꯌꯨꯝ ꯃꯇꯥꯏꯗꯔꯣ ꯑꯩꯒꯤ ꯐꯃꯨꯡ ꯃꯇꯥꯏꯗꯔꯥ
ꯐꯃꯨꯡ ꯃꯇꯥꯏꯗ ꯍꯥ ꯍ-ꯊꯥꯎ
ꯊꯥ - ꯏ ꯐꯃꯨꯡꯗ ꯑꯣꯏꯅ ꯊꯥꯔꯁꯤꯔ ꯈꯟꯅ ꯈꯪꯉꯤꯗ
ꯎꯝ
ꯉꯁꯤꯗꯣ
ꯑꯥ
ꯍꯌꯦꯡ ꯇꯣ ꯍꯌꯦꯡꯗꯣ
ꯑꯥ
ꯉꯁꯤꯒꯤ ꯍꯌꯦꯡꯅꯦꯀꯣ
ꯍꯣꯏ
ꯑꯗꯨ ꯈꯪꯕ꯭ꯔꯥ
ꯈꯪꯗꯦꯠ ꯑꯦ ꯅꯪꯒ ꯋꯥꯔꯤ ꯁꯥꯟꯅꯒꯦꯔꯣ ꯑꯗꯨ ꯈꯪꯕꯒꯤ ꯁꯅꯥ ꯃꯅꯤꯅꯦ ꯋꯥꯔꯤ ꯅꯠꯇ꯭ꯔꯗꯤ ꯑꯁ ꯉꯁꯥꯏꯗꯅ ꯐꯣꯟ ꯊꯝꯈ꯭ꯔꯅꯦ ꯅꯠꯇ꯭ꯔꯣ ꯆꯥꯛ ꯀꯨꯍꯥ ꯈꯔ ꯈꯔ ꯀꯣꯛꯇꯣ ꯂꯩꯈꯠꯄ ꯑꯅꯤ ꯀꯣꯛ ꯂꯩꯈꯠꯄ ꯑꯅꯤ ꯋꯥꯔꯤ ꯁꯥꯟꯅꯕꯒꯤ ꯌꯥꯕꯅꯤꯅꯦ ꯅꯠꯇ꯭ꯔ ꯗꯦ ꯍꯦ ꯍꯤ ꯍꯤ ꯍꯤ ꯗ ꯂꯩꯩꯁꯥꯕꯤꯗꯁꯨ ꯑꯗꯨ ꯂꯩꯁꯥꯕꯤꯗꯨꯁꯨ ꯈꯔ ꯂꯩꯈꯠꯄ꯭ꯔꯥ
ꯑꯣ ꯑꯩ ꯈꯣ
ꯈꯪꯗꯦ ꯑꯩ ꯀꯨꯝꯕ ꯐꯪꯉꯣꯢꯁꯦ ꯅꯪ ꯌꯥꯝꯅ ꯍꯔꯥꯎꯕ ꯃꯥꯜꯂꯦ ꯄꯩꯁꯥ ꯈꯔ ꯄꯤꯌ ꯍꯔꯥꯎꯃꯟꯕꯒꯤ
ꯍꯣꯢ ꯍꯣꯢ ꯄꯤꯒꯦ ꯄꯤꯒꯦ
ꯆꯤꯟꯗꯣ ꯅꯪꯒꯤ ꯆꯤꯟꯗꯣ ꯁꯨꯄꯔꯒ꯭ꯂꯨꯅ ꯅꯞꯁꯤꯜꯂꯅꯤꯕ ꯅꯪ
ꯍꯩ ꯑꯗꯨ ꯑꯣꯢꯔꯗꯤ ꯑꯩ ꯅꯪꯕꯨ ꯋꯥꯔꯤ ꯁꯥꯟꯅꯕ ꯐꯪꯉꯔꯣꯢ ꯐꯪꯗ꯭ꯔꯣꯋꯥꯢ
ꯋꯥꯕ꯭ꯔꯥ ꯋꯥꯕ꯭ꯔꯥ
ꯍꯣꯢ ꯋꯥꯢꯑꯦ ꯑꯩꯕꯨ ꯄꯨꯅꯤꯡꯉꯥꯢ ꯂꯥꯛꯑꯣ ꯍꯣꯢ ꯄꯨꯕꯤꯅꯤꯡꯉꯥꯢ ꯂꯥꯛꯑꯣ
ꯀꯩꯗꯧꯕꯒꯤ ꯋꯥ ꯀꯩꯗꯧꯕꯒꯤ ꯋꯥꯕ
ꯑꯩꯗ‌‌ꯣ ꯕꯛ ꯕꯖꯥꯔꯗ ꯏꯟꯁꯥꯡ ꯃꯅꯥ ꯏꯟꯁꯥꯡ ꯅꯥꯄꯤ ꯂ‌ꯣ ꯂꯧꯅꯤꯡꯉꯥꯢ ꯆꯠꯂꯣ ꯍꯥꯢꯅ ꯏꯃꯥꯅ ꯍꯥꯢꯕ ꯑꯗꯨꯗ‌ꯣ ꯆꯠꯄ
ꯑꯣ ꯅꯪ ꯅꯊꯟꯗ ꯆꯠꯂꯤꯗꯣ ꯀꯤꯗ꯭ꯔꯣ
ꯀꯤꯌꯦ ꯑꯗꯨ ꯑꯣꯢꯔꯁꯨ ꯀꯔꯤ ꯇꯧꯒꯅꯤ
ꯏꯁ ꯀꯤꯔꯗꯤ ꯀꯞꯄ ꯌꯥꯗꯔꯣ ꯅꯪ
ꯀꯤꯌꯦ ꯀꯤꯌꯦ ꯀꯤꯌꯦꯅ ꯀꯛꯄꯒ ꯂꯩꯕ ꯌꯥ ꯅꯪꯒꯤꯖꯦ ꯄꯨꯔꯥ ꯕ‌ꯦꯔꯥꯅꯦ ꯑꯩ ꯂꯥꯛꯑꯦ ꯅꯪ ꯎꯋꯦ ꯂꯥꯛꯀꯦ ꯇꯧꯔ ꯂꯥꯛꯀꯦ ꯇꯧꯔꯒ ꯅꯪ ꯆꯦꯟ ꯅꯪ ꯀ‌ꯣꯢꯆꯦꯟ ꯆꯦꯟꯂꯒ ꯂꯩꯕꯗꯣ ꯑꯩꯗꯤ ꯑꯉꯧꯎ ꯑꯩꯗꯤ ꯑꯩꯗꯤ ꯀꯅꯥ ꯈꯣꯢꯒꯤ ꯑꯉꯥꯎꯕꯤꯔ ꯈꯜꯂ ꯂꯩꯔꯝꯕꯅꯤ ꯑꯁ
ꯑꯦ ꯆꯩꯇꯨꯞ ꯄꯩꯔꯒ ꯅꯪ ꯂꯥꯛꯄꯗꯨꯔꯥ ꯖ꯫ꯆꯩꯇꯨꯞ ꯄꯥꯢꯔꯒ ꯂꯥꯛꯄꯗꯨ ꯅꯪꯔꯣ ꯆꯩꯇꯨꯞ ꯄꯥꯢꯔꯒ ꯂꯛꯄꯗꯣ
ꯅꯪ ꯀꯧꯔꯒ ꯏꯁ ꯀꯨꯢꯆꯦꯟ ꯆꯦꯜꯂꯒ ꯂꯩꯗ‍ꯣ ꯑꯩꯁ ꯑꯩꯗꯤ ꯀꯅꯥꯒꯤ ꯑꯉꯥꯎꯕꯤꯔ ꯈꯔ ꯂꯩꯔꯝ ꯀꯥꯢꯗꯅ ꯑꯩꯗꯤ ꯀꯧ ꯀꯧꯗꯔꯦ ꯀꯅꯥꯁꯦ ꯍꯥꯢꯕ
ꯆꯠꯂꯣꯔ
ꯍꯥ ꯐꯨꯅꯥꯁꯦ ꯍꯥꯢꯕ
ꯑ ꯅꯁꯝꯗꯣ ꯐꯣꯢꯗꯠ ꯁꯤꯔꯥ
ꯏꯁ ꯅꯪ ꯑꯩꯗꯤ ꯁꯝ ꯍꯧꯗꯦ ꯑꯁ ꯅꯪ ꯐꯣꯢꯗꯕ ꯉꯝꯃꯣꯢꯅ ꯅꯪꯗꯤ ꯁꯝ ꯁꯥꯡꯕꯅꯤꯅ
ꯑꯃ ꯑꯃ ꯑꯃ ꯄ꯭ꯂꯛꯀꯥꯔꯅꯀꯣ ꯑꯃ ꯑꯃ ꯑꯃ ꯆꯥꯞꯊꯣꯛꯔꯒ ꯎꯝꯕꯨ ꯐꯨꯗꯠꯀꯗꯕ ꯀꯥꯎꯔꯣꯢꯅꯦ ꯈꯣꯡ ꯈꯣꯡꯅ ꯈꯨꯠꯅ ꯎꯝ ꯈꯣꯡꯅꯁꯨ ꯈꯨꯠꯅꯁꯨ ꯇꯧꯔꯛꯀꯅꯤ
ꯅꯪ ꯈꯣꯡ ꯂꯩꯕ꯭ꯔꯥꯅꯦ ꯍꯥ
ꯂꯩꯇ꯭ꯔꯗꯤ ꯂꯩꯇ꯭ꯔꯗꯤ
ꯏ ꯅꯪ ꯅꯍꯥꯟ ꯉꯔꯥꯡ ꯉꯔꯥꯡꯗꯣ ꯅꯪ ꯒꯥꯔꯤꯗ ꯄꯨꯔꯒꯅꯦ ꯐꯝꯃꯒ ꯂꯩꯔꯦ ꯍꯥꯏꯕ ꯅꯠꯇ꯭ꯔꯣ
ꯑꯗꯨ ꯈꯣꯡ ꯈꯣꯡ ꯂꯩꯇꯕꯣꯏ ꯈꯛ ꯍꯣꯏ ꯈꯛꯇꯒꯤꯔꯥ ꯈꯣꯡꯂꯩꯗꯕ ꯈꯣꯏ ꯈꯛꯇꯒꯤꯔꯥ
ꯆꯥꯛ ꯂꯥꯝꯕ ꯀꯥꯟꯗ ꯀꯩꯅꯣ ꯎꯝ ꯆꯥꯔꯗꯤ ꯌꯥꯝ ꯍꯥꯎꯗꯧ ꯃꯥꯜꯂꯦꯀꯣ
ꯑꯩ ꯉꯔꯥꯡ ꯉꯔꯥꯡ ꯅꯉꯣꯟꯗ ꯋꯥꯔꯤ ꯂꯤꯕꯤꯕ꯭ꯔꯥ
ꯀꯔꯤ ꯋꯥꯔꯤꯅꯣ ꯍꯨꯔꯥꯟꯕꯒꯤꯔꯥ ꯑꯉꯥꯡ ꯃꯆꯥꯒꯤꯗꯣꯂꯤꯕꯤ ꯑꯉꯥꯡ ꯃꯆꯥ ꯀꯩꯗꯧꯋꯦ ꯍꯥꯏꯕ ꯂꯤꯕꯤꯗꯦꯗꯥ ꯀꯥꯏꯗꯒꯤ ꯋꯥꯔꯤ ꯂꯤꯕꯤꯌꯣ ꯍꯥꯏꯔꯒ ꯅꯪ ꯅꯊꯟꯗ
ꯑꯩꯈꯣꯏ ꯑꯩꯈꯣꯏꯒꯤ ꯑꯩꯈꯣꯏꯗ ꯌꯨꯝꯗ ꯏꯃꯥꯟꯅꯕꯤ ꯀꯣꯏꯔꯛꯄ ꯁꯤꯡꯖꯨ ꯆꯥꯁꯦꯒꯥꯏꯅꯀꯣ ꯑꯗꯨ ꯀꯣꯏꯔꯛ ꯄ ꯀꯥꯟꯗ ꯃꯅꯥꯎꯅꯨꯄꯥꯁꯨ ꯄꯨ ꯄꯨꯔꯒ ꯂꯥꯛꯄ ꯑꯗꯨꯗ ꯃꯅꯥꯎꯅꯨꯄꯥꯗꯣ ꯍꯦꯛꯇ ꯂꯥꯛꯄ ꯀꯥꯟꯗ ꯃꯥꯗꯣ ꯑꯩꯈꯣꯏꯒꯤ ꯁꯣꯐꯥꯗ ꯆꯪ ꯁꯥꯅꯔꯒ ꯂꯩꯕꯅꯦꯕ ꯃꯥꯗꯣ ꯀꯨꯨꯝꯊꯥꯔꯛ ꯄ ꯀꯥꯟꯗ ꯚꯨꯠ ꯇꯧꯗꯧꯕ ꯑꯗꯨꯗ ꯏꯃꯥꯟꯅꯕꯤ ꯑꯃ ꯑꯇꯣꯞꯄꯅ ꯚꯨꯠ ꯇꯧꯊꯣꯛꯄ ꯃꯣꯏ ꯊꯣꯛꯄ ꯑꯗꯨꯗ ꯏꯃꯥꯟꯅꯕꯤ ꯑꯃꯥꯅ ꯍꯩꯏꯠ ꯅꯪ ꯃꯣꯏ ꯊꯣꯛꯄ꯭ꯔꯥ ꯍꯥꯏꯔꯒ ꯍꯣꯏ ꯊꯣꯛꯅꯤꯡꯕꯒꯤ ꯊꯣꯛꯄꯅꯤꯅꯦ ꯀ꯭ꯔꯤꯒꯤ ꯊꯣꯛꯄ꯭ꯔ ꯍꯥꯏꯕ ꯑꯗꯨꯒꯤꯗꯣ ꯊꯣꯛꯅꯤꯡꯕꯒꯤ ꯊꯣꯛꯄꯅꯤꯅꯦ ꯍꯥꯏꯌꯦꯕ ꯑꯗꯨ ꯃꯨꯛꯀꯥ ꯆꯥꯖꯦ ꯍꯥꯏꯔꯦ ꯑꯗꯨ ꯁꯤꯡꯖꯨꯗꯣ ꯆꯥꯕ ꯂꯣꯏꯔꯀꯒꯥꯟꯗ ꯑꯃꯨꯛ ꯃꯥꯅ ꯁꯨꯃꯥꯏꯅ ꯍꯥꯏꯌꯦ ꯅꯣꯏ ꯑꯩ ꯁ꯭ꯀꯨꯜ ꯃꯨꯛꯀ ꯀꯥꯕ ꯍꯧꯔꯅꯤ ꯑꯗꯨ ꯅꯣꯏꯗꯣ ꯇꯤꯟꯅꯒꯅꯨ ꯍꯥꯏꯌꯦ ꯀꯔꯤꯒꯤꯔꯥ ꯍꯥꯏꯅ ꯃꯔꯝ ꯍꯥꯏꯌꯣ ꯍꯥꯏꯕꯅꯦ ꯑꯩꯉꯣꯟꯗ ꯅꯣꯏ ꯄꯨꯜꯂꯗꯤ ꯅꯣꯏ ꯄꯨꯜꯂꯗꯤ ꯑꯍꯥꯎ ꯑꯍꯥꯎꯕ ꯆꯥꯏꯌꯦ ꯑꯗꯨ ꯑꯩ ꯁ꯭ꯀꯨꯜ ꯀꯥꯕ ꯍꯧꯔꯗꯤ ꯑꯩꯗꯤ ꯐꯪ ꯆꯥꯕ ꯐꯪꯉꯔꯔꯣꯏꯌꯦ ꯑꯗꯨꯗ ꯑꯗꯨ ꯃꯅꯥꯎ ꯑꯈꯣꯏꯅ ꯃꯣꯏꯕꯨ ꯊꯤꯟꯕꯤꯒꯦ ꯍꯥꯏꯅ ꯎꯝ ꯑꯈꯣꯏꯒꯤ ꯁꯍꯔꯗꯣ ꯊꯤꯉꯤꯗꯣ ꯊꯤꯡꯅꯤꯉꯥꯏ ꯆꯤꯡꯕ ꯑꯗꯨꯗ ꯃꯥꯁꯨ ꯌꯥꯎꯒꯦꯅ ꯌꯥꯎꯕ ꯁꯇꯔ ꯆꯤꯡꯕꯗ ꯚꯨꯠ ꯑꯃꯨꯛꯀꯥ ꯊꯣꯛꯄ
ꯏꯁ ꯅꯪꯅꯤ
ꯑꯁ ꯅꯪ ꯃꯅꯝ ꯒꯗꯣ ꯃ ꯃꯅꯝꯒꯗꯤ ꯅꯝꯕ ꯐꯪꯗꯦ ꯍꯥꯥ
ꯎꯝ
ꯅꯩꯔꯦꯅꯦ ꯅꯣꯏꯁ
ꯗꯨꯄꯨꯔꯥ ꯐꯔꯤ ꯑꯣꯏꯕꯅꯤꯅ ꯑ ꯁꯇꯔ ꯁ ꯆꯔ ꯊꯤꯡ ꯊꯤꯡꯕꯗ ꯌꯥꯎꯒꯦꯒ ꯃꯣꯏ ꯊꯣꯛꯈ꯭ꯔꯝꯕ ꯋꯥꯅꯤ ꯅꯪꯉꯣꯟꯗꯁꯨ ꯇꯧꯔꯗꯤ ꯅꯪ ꯅꯣꯛꯄꯗ ꯂꯣꯏꯔꯅꯤ
ꯑꯗꯨ ꯅꯪ ꯉꯁꯤ ꯀꯔꯤ ꯃꯊꯦꯜ ꯆꯥꯒꯗꯣꯏꯅꯣ
ꯈꯪꯗꯦ ꯑꯈꯣꯏꯗ ꯅꯥꯄꯤ ꯑꯃ ꯂꯩꯌꯦ ꯅꯥꯄꯤ ꯑꯃ ꯂꯩꯌꯦꯕ ꯑꯗꯨꯒꯤ ꯃꯤꯡꯗꯨꯅ ꯈꯪꯕꯔ
ꯑꯁ ꯅꯥꯄꯤꯗꯤ ꯁꯟ ꯁꯟ ꯁꯟ ꯏꯔꯣꯏꯅ ꯆꯥꯕ ꯅꯥꯄꯤꯗꯣ
ꯎꯝ
ꯗ꯭ꯔꯦꯁ ꯅꯥꯄꯤꯗꯤ ꯀꯃꯥꯏ ꯆꯥꯕ ꯌꯥꯒꯗꯣꯏꯅꯣ
ꯈꯪꯕ꯭ꯔꯥ ꯑ ꯑꯗꯣ ꯅꯪꯗꯤ ꯁꯥ ꯉꯥꯛꯇ ꯆꯥꯕ꯭ꯔꯥ
ꯑꯩꯗꯤ ꯃꯅꯥ ꯃꯁꯤꯡ
ꯁꯤꯡꯖꯨ ꯁꯨꯔꯒ ꯆꯥꯁꯤꯔꯥ ꯍꯥꯏꯅ ꯈꯟꯕꯅꯦ ꯏꯄꯥꯗꯣ ꯂꯧꯕꯨꯛ
ꯎꯝ
ꯏꯄꯥ ꯂꯩꯕꯅꯤꯅ ꯏꯃꯥꯒ ꯏꯅꯥꯎꯅꯨꯄꯤ ꯑ ꯏꯅꯥꯅꯨꯄꯥ ꯈꯛ ꯇ ꯑꯣꯏꯕꯅꯤꯅ ꯍꯣꯏ ꯁꯤꯡꯖꯨ ꯑꯣꯏꯅ ꯆꯥꯁꯤꯔꯥ ꯍꯥꯏꯅ ꯈꯟꯕ
ꯅꯨꯡꯉꯥꯏꯔꯤꯅꯦ ꯅꯣꯏꯗꯣ ꯅꯨꯡ ꯌꯥꯝ ꯂꯩꯔꯝꯒꯅꯤꯀꯣ ꯅꯨꯡ ꯊꯃꯥꯗꯃꯥ ꯌꯨꯝꯗꯧꯅ ꯆꯥꯎꯕꯀꯣ
ꯀ꯭ꯔꯤꯒꯤꯔ
ꯂꯩꯕ ꯅꯠꯇ꯭ꯔꯣ